ꯑꯣ
ꯑ ꯑꯣ
ꯑꯣ ꯇꯧꯔꯦ ꯑ ꯇꯥꯎꯋꯦ ꯇꯥꯎꯋꯦ ꯑꯣ ꯋꯥꯔꯔꯕ ꯑ ꯑꯩꯗꯤ ꯐꯣꯟꯣꯟ ꯌꯦꯦ
ꯑꯣ
ꯅꯪ ꯀꯔꯤ ꯂꯔꯛꯏꯔꯦ
ꯑꯩ ꯍꯣꯝ ꯁꯥꯏꯟꯁꯀ ꯌꯦꯔꯤ
ꯑꯣ ꯑ
ꯎꯝ ꯅꯪꯒꯤ ꯎꯝ ꯁ ꯀꯌꯥ ꯀꯥꯔꯦ
ꯑ ꯊ ꯑꯣꯐꯅꯦ
ꯑꯣ ꯑꯗꯨꯇꯅꯦ
ꯅꯨꯡꯉꯥꯏꯔꯤ
ꯅꯪ
ꯑꯗꯨꯒꯤ ꯅꯪ ꯆꯠ ꯆꯔꯕ꯭ꯔꯣ ꯑ ꯑꯩꯗꯤ ꯊꯣꯞꯔ ꯑꯩꯗꯤ ꯊꯣꯞ ꯂꯧꯔꯒ ꯍꯣꯇꯦꯜꯗ ꯊꯕꯛ ꯇꯧꯋꯦ
ꯑꯣ
ꯑꯣ
ꯅꯪ ꯆꯔꯦ ꯅ ꯆꯠꯆꯔꯕ꯭ꯔ
ꯑ ꯆꯔꯔꯦꯁꯤ ꯔꯤ ꯍꯖ ꯄꯤꯒꯦ ꯆꯅꯤ ꯑꯣꯀꯦ
ꯀꯣꯕꯤꯤ ꯆꯛꯟꯒꯗ
ꯑꯣ
ꯅꯪꯒꯤꯗꯤ
ꯑꯣ ꯑꯩꯈꯣꯏꯁꯨ ꯆꯛꯟ ꯆꯦꯜ
ꯑꯣ
ꯂꯩ ꯎꯝ
ꯎ
ꯑꯗꯨꯗꯒꯤ ꯅꯪ
ꯑꯌꯦꯜ ꯑ ꯅꯁꯤ ꯆꯆ ꯆꯀ
ꯍꯣꯏ ꯆꯠꯂ
ꯍ
ꯅꯗꯤꯤ
ꯑ ꯑꯁꯨ ꯆꯒꯂ ꯆꯅꯦ
ꯑꯣ ꯅꯥꯟ ꯀ꯭ꯂ ꯀ꯭ꯂꯥꯁ ꯀꯥꯏ ꯌꯦꯅꯣ
ꯑꯗꯤꯔ ꯦ
ꯑꯣ
ꯎꯝ
ꯍꯧꯖꯤꯛ ꯅꯪꯒ ꯀꯥꯏꯂꯔꯦ
ꯑꯩꯗꯤ ꯑ ꯑꯩꯒꯤ ꯃꯥꯃꯕꯤ ꯍ ꯆ ꯉꯌꯦ
ꯑꯣ
ꯑ ꯑꯩꯈꯣꯏ ꯑꯩꯈꯣꯏꯗꯤ ꯃꯨꯔꯕꯤ ꯌꯦꯡꯒꯦ ꯃꯤꯁꯨ ꯆ
ꯎꯝ ꯌꯥꯝ ꯉꯥꯏꯔꯦ
ꯎꯝ
ꯎꯝ ꯎ ꯅꯥꯟ ꯅꯍꯥꯟ ꯆꯍꯤ ꯀꯩ ꯁꯨꯔꯦ
ꯑꯩꯗꯤ ꯇ꯭ꯋꯦꯟꯇꯤ ꯐꯥꯏꯚ ꯁꯨꯔꯦ
ꯑꯣ
ꯅꯗꯤ ꯍꯥꯏ
ꯇꯗꯤꯅꯦ
ꯎꯝ
ꯑꯩꯒꯤ ꯀꯨꯂꯦꯖ ꯇꯥꯏꯌꯦ
ꯑꯣ
ꯎ
ꯑꯣ
ꯅꯪ ꯏꯃꯥ ꯏꯄꯥ ꯅꯥ ꯀꯔꯤ ꯇꯧꯔꯤꯦ
ꯍꯥ ꯏꯃꯥ ꯏꯕꯗꯤ ꯎꯝ ꯑꯩꯗꯤ ꯏꯃꯗꯤ ꯇꯦꯂꯔ ꯑꯗꯨꯒ ꯑꯩꯒꯤ ꯃꯄꯥꯥꯟ ꯃꯤꯁꯇ꯭ꯔꯤ ꯇꯨꯒꯤ
ꯑꯣ
ꯅꯪꯒꯤꯗꯤ
ꯑꯩꯒꯤ ꯏꯄꯥꯅ ꯑꯣꯖꯥꯅꯤ ꯏꯃꯥꯅ ꯍꯥꯎꯁ ꯋꯥꯏꯐꯅꯤ ꯌꯨꯝꯗ ꯂꯩꯈ꯭ꯔꯦ
ꯅꯔꯦꯍꯦ ꯇꯅꯔꯍꯦ
ꯍ
ꯎꯝ
ꯅꯪ ꯃꯔꯤꯛ ꯍꯣꯕ꯭ꯔꯥ
ꯍꯥꯏꯖꯤ ꯇꯣꯗꯤ ꯉꯠꯇꯌꯥ
ꯑꯩꯒꯤ
ꯍꯣꯏ
ꯑꯩꯗꯤ ꯑꯐꯇꯔ ꯇꯨ ꯌꯔꯁ ꯇꯧꯒꯦ
ꯌꯥꯝ ꯐꯖꯅꯤ
ꯑꯗꯨꯅ
ꯑꯗꯨꯗꯤ ꯅꯪ ꯍꯥꯏꯌꯦꯡꯁꯨ ꯀ꯭ꯂꯥꯁ ꯂꯩꯕ꯭ꯔꯥ
ꯍꯣꯏ ꯂꯩꯌꯦ
ꯎꯝ
ꯅꯟ ꯅꯔꯦꯟ ꯀꯔꯤ ꯇꯣꯔꯤ
ꯉꯔꯥꯡꯒꯤ ꯕꯖꯥꯔ ꯆꯠꯈ꯭ꯔꯦ ꯑꯏ ꯑꯩꯈꯣꯏ ꯏꯄꯥꯗꯤ ꯕꯥꯖꯥꯔ ꯆꯠꯈ꯭ꯔꯦ
ꯎꯝ
ꯇ ꯀꯌꯥ ꯀ꯭ꯂꯥꯁꯇꯥ ꯇꯧꯒꯦ
ꯍꯣꯏ
ꯑꯣ
ꯇꯔꯨꯛꯇ
ꯑꯣ ꯑꯗꯨꯗꯤ ꯄꯨꯡ ꯀꯌꯥꯗ ꯂꯣꯏꯔꯦ ꯂꯣꯏꯔꯦ
ꯁꯤꯛꯁꯗꯥ
ꯁꯤꯛꯁ ꯊꯔꯇꯤ
ꯑꯣ ꯑꯣ ꯌꯥꯝ ꯀ ꯂꯅꯛꯇꯤ ꯅ ꯅꯒꯦ ꯐꯃꯤꯃꯤ ꯀꯌꯥ ꯌꯥ ꯆ ꯇ
ꯃꯉꯥ ꯂꯩꯌꯦ
ꯑꯣ
ꯑꯩꯒꯤꯦ ꯏꯆꯦ ꯑꯩ ꯑꯩ ꯃꯃꯥ ꯃꯄꯥ ꯌꯥꯝꯝꯕꯠꯇꯔ ꯂꯩꯌꯦ
ꯟꯅꯗꯅꯤ ꯅꯤꯡꯟꯅꯗꯅꯤ
ꯅꯪꯒꯤꯅꯤ ꯅꯪꯒꯤꯤ
ꯑꯥꯏꯗꯤꯦ ꯃꯤ ꯁꯒꯅ ꯂꯩꯌꯦꯦ
ꯑꯣ
ꯃꯤ ꯅꯨꯄꯥꯃꯤ ꯅꯨ ꯅꯨꯄꯥ ꯑꯍꯨꯝ ꯑꯗꯨꯒ ꯅꯨꯄꯤ ꯑꯅꯤ ꯑꯗꯨꯒ ꯏꯃꯥ ꯏꯄꯥꯒꯤ ꯎꯝ
ꯅꯪ ꯅꯪꯒꯤ ꯅꯨꯄꯥꯗꯨꯣ ꯀꯌꯥꯠ ꯇ ꯀꯔꯤ ꯇꯣꯔꯤ
ꯍꯣꯏ
ꯑꯃꯤ ꯇꯔꯒ ꯃꯤ ꯑꯥ ꯃꯤ ꯑꯃꯃꯥꯟꯅ ꯃꯥꯁꯇꯔ ꯀꯥꯎꯋꯦ ꯑꯗꯨꯒꯃꯖꯤ ꯗ꯭ꯔꯥꯟꯔꯅꯦ
ꯑꯣ
ꯑ ꯍꯖꯤ ꯍ ꯏꯆꯦ ꯎꯠꯄꯄꯥꯛꯀ ꯇꯣꯔꯦ
ꯑ ꯑꯗꯒꯤꯦ ꯁꯤꯆꯦꯅꯦ
ꯎꯝ
ꯑꯣ ꯆꯥꯅꯤ
ꯎꯝ ꯑꯣ
ꯎꯝ
ꯇꯥꯕꯔꯣ
ꯇꯔꯦ ꯑꯗꯨꯗꯤ ꯅ
ꯎꯥ
ꯎ ꯁꯤꯜꯕꯒꯕ
ꯍꯣꯏ
ꯔꯄ ꯀꯔꯤ ꯁꯄꯣ ꯑꯣꯏꯧꯒ ꯎꯝ ꯀꯥꯟ ꯀꯔꯤꯇꯦꯅ ꯁꯄꯣꯠ ꯇꯧꯒꯦ
ꯇꯔꯀꯤ ꯃ ꯂꯀ ꯁꯄꯣꯔ ꯇ ꯍꯒꯦ
ꯑꯣ ꯎꯝ
ꯗꯤꯅꯥꯁꯨ ꯁꯄꯠ ꯇꯧꯋꯦ
ꯎꯝ ꯑꯥꯏꯁꯨ ꯑꯔꯖꯦꯟꯇꯤꯅꯥ ꯁꯄꯣꯠ ꯇꯧ ꯑꯦ
ꯑꯥ
ꯑꯝ ꯑꯗꯨꯗꯤ ꯅꯪ ꯄꯨꯡ ꯀꯌꯥꯗ ꯇꯨꯃꯦ
ꯇꯔꯥ ꯇꯔꯥ ꯅꯪꯒꯤ
ꯑ ꯑꯁꯨꯣ ꯄꯨꯨꯡ ꯇꯔꯥ ꯊꯥꯔꯇꯤ ꯅꯗ ꯑꯗꯨꯁꯨꯣ
ꯁ ꯑꯣ ꯀꯩꯅꯣꯅ
ꯑꯗꯨ ꯑꯗꯨ ꯑ ꯅꯪꯒꯤ ꯀ꯭ꯂꯥꯁꯃꯤ ꯀꯌꯥ ꯂꯩꯌꯦ
ꯑꯣ ꯐꯣꯔꯇꯤ ꯊꯤ ꯂꯩꯌꯦ
ꯑꯩꯒꯤ ꯀ꯭ꯂꯥꯁ ꯇꯨ ꯁꯦꯛꯁꯟ ꯑꯅꯤ ꯂꯩꯌꯦ ꯑꯦꯕꯤ ꯆꯦꯛꯁꯤꯟ ꯑꯃꯗꯨ ꯆꯦꯛꯁꯤꯟꯕꯤꯗꯨ ꯐꯣꯔꯇꯤ ꯊ꯭ꯔꯤ ꯂꯩꯌꯦ ꯑꯩꯅ ꯆꯦꯛꯁꯤꯝ ꯕꯤꯅꯦ ꯍꯜꯂꯣ ꯇꯥꯕꯔꯣ ꯑꯩꯒꯤ ꯁ꯭ꯀꯨꯜꯗ ꯃꯦꯝꯕꯔ ꯃꯌꯥꯝ ꯂꯩꯌꯦ ꯎꯝ ꯇꯤꯆꯔꯁꯨ ꯏꯁꯇꯔꯤ ꯏꯁꯇ꯭ꯔꯤꯠꯅꯤ ꯎ ꯄ꯭ꯔꯤꯟꯁꯤꯄꯜꯁꯨ ꯌꯥꯝꯅ ꯏꯁꯇ꯭ꯔꯤꯛꯅꯤ ꯎꯝ